ꯑꯥꯎ
ꯨ ꯃꯣꯔꯅꯤꯡ꯫
ꯍꯧꯖꯤꯛ ꯕꯨ ꯒꯨꯠ ꯑꯥꯐꯇꯔꯅꯨꯟ ꯍꯥꯏꯒꯗꯕꯅꯦ ꯀꯩꯅꯣ
ꯃꯣꯔꯅꯤꯡ ꯅꯠꯇ꯭ꯔꯣ ꯑꯩꯒꯤꯗꯤ ꯃꯣꯔꯅꯤꯡ ꯑꯣꯏꯕ꯭ꯔꯥꯅ ꯈꯟꯕ
ꯑꯩ ꯌꯥ ꯅꯪ ꯊꯦꯡꯅ ꯍꯥꯒꯠꯄ ꯃꯥꯜꯂꯦ ꯑꯗꯨꯗꯤ
ꯊꯦꯡꯅ ꯍꯧꯒꯠꯇ‌ꯦꯗ ꯉꯟꯅ ꯍꯧꯒꯠꯂꯦ ꯄꯨꯡ ꯌꯦꯡꯗꯕ ꯊꯕꯛ ꯇꯧꯕꯗ ꯄꯨꯡ‌ ꯑꯥ ꯌꯧꯕꯒꯤꯅꯦ
ꯑꯦꯁ ꯀꯩ ꯊꯕꯛ ꯇꯧꯔꯤꯕ
ꯑꯌꯨꯛ ꯍꯧꯒꯠꯂꯦ ꯊꯕꯛ ꯑꯃ ꯆꯠꯂꯦ ꯍꯜꯂꯛꯑꯦ ꯆꯥꯛ ꯆꯥꯏꯌꯦ ꯐꯤ ꯁꯨꯏꯌꯦ ꯏꯔꯨꯏꯌꯦ
ꯏꯁ ꯑꯗꯨꯕꯨ ꯊꯕꯛ ꯀꯧꯕꯔꯥꯅꯦ ꯑꯦ
ꯑꯏ ꯊꯕꯛꯅꯤ ꯀꯩꯅ‌ꯣ
ꯌꯥꯝ ꯀꯨꯏꯅ ꯇꯧꯔꯒ ꯃꯣꯔꯅꯤꯡ ꯍꯥꯏꯔꯛꯑꯦ
ꯊꯕꯛ ꯆꯠꯇ꯭ꯔꯣ
ꯑꯁ ꯆꯠꯂ‌ꯦ ꯑꯗꯨ ꯂꯤꯞ ꯂꯧꯌ‌ꯦ
ꯀꯔꯤꯒꯤ ꯂꯦꯞ ꯂꯧꯕ꯭ꯔꯥ ꯀꯣꯜ ꯇꯧꯅꯤꯉꯥꯏ ꯂꯦꯞ ꯂꯧꯕ꯭ꯔꯣ
ꯍꯣꯏ ꯅꯪꯕꯨ ꯀꯣꯜ ꯇꯧꯅꯤꯉꯥꯏ ꯂꯤꯞ ꯂꯧꯕꯅꯦ
ꯌꯥꯝ ꯐꯩꯅ‌ꯦ
ꯏꯁ ꯐꯥꯕꯅꯦ ꯑꯁ‌ꯦꯡꯕꯅꯦ
ꯀ‌ꯣꯜ ꯇꯧꯅꯤꯉꯥꯏ ꯂꯦꯞ ꯂꯧꯕ ꯌꯥꯏ ꯌꯥꯏ
ꯌꯥꯏꯀꯣ
ꯎꯝ
ꯑꯣꯏ ꯋ‌ꯦꯗꯔꯁꯤꯒ ꯑꯁ ꯑꯩꯁ‌ꯦ ꯊꯕꯛ ꯉꯁꯤꯁꯦ ꯎꯝ ꯉꯥꯟꯅꯗꯤ ꯂꯤꯞ ꯂꯧꯋꯦ ꯑꯗꯨꯒ ꯑꯩ ꯔꯦꯟ ꯍꯣꯡꯅꯤꯉꯥꯏ ꯂꯩꯕ
ꯎꯝ
ꯑꯗꯨꯗꯤ
ꯀꯩꯗꯧꯔꯤꯅꯣ ꯎꯝ
ꯀꯗꯥꯏꯗ ꯍꯣꯡꯒꯗꯕ꯭ꯔꯣ
ꯃꯐꯥꯝꯁꯦ ꯍꯥꯏꯔ‌ꯣꯏꯗ ꯍꯥꯏꯕꯤꯔꯗꯤ ꯍꯥꯏꯕꯤꯔꯗꯤ ꯅꯪ ꯌꯦꯡꯕ ꯂꯥꯛꯀꯅꯤ ꯍꯥꯏꯅ ꯈꯟꯕ
ꯅꯨꯡꯉꯥꯏꯇ꯭ꯔꯕꯣ ꯅ‌ꯣꯏ ꯂꯩꯕ ꯃꯐꯝꯗꯣ
ꯅꯠꯇꯦ ꯅꯠꯇꯦ ꯅꯠꯇꯦ ꯍꯧꯖꯤꯛ ꯑꯩꯅ ꯂꯩꯕ ꯃꯐꯝꯁꯦ ꯑꯩ ꯎꯝ ꯏꯃꯥꯟꯅꯕꯤ ꯏꯕꯥꯟꯅꯤ ꯂꯩꯕꯅꯦꯕ ꯑꯗꯨꯕꯨ ꯑꯩ ꯍꯧꯖꯤꯛ ꯑꯃꯨꯛ ꯍꯣꯡꯅꯤꯡꯉꯥꯏ ꯃꯐꯝꯗꯗꯤ ꯏꯅꯥꯎꯅꯨꯄꯤꯒ ꯏꯅꯦ ꯈꯣꯏ ꯂꯩꯒꯗꯕ
ꯎꯝ
ꯑꯗꯨꯒꯤꯅꯤꯗ ꯑꯁ ꯇꯜꯂ‌ꯦ ꯔꯦꯟ ꯍꯣꯡꯕꯁꯨ ꯌꯥꯝꯃꯦꯕ ꯍꯧꯖꯤꯛꯇꯤ ꯍꯣꯡꯗ꯭ꯔꯤ ꯑꯗꯨ ꯑꯣꯏꯔꯁꯨ
ꯍ‌ꯣꯡꯗꯣꯛ ꯍꯣꯡꯖꯤꯟ ꯇꯧꯕꯁꯦ ꯋꯥꯥꯕꯅꯦ
ꯑ ꯀꯩꯗꯧꯕ ꯎꯝ ꯄꯣꯠꯆꯩꯁꯤꯡꯗꯣ ꯃꯐꯝ ꯆꯥꯅ ꯊꯝꯗ꯭ꯔꯗꯤ ꯑꯃꯨꯛ ꯌꯥꯔꯣꯏ ꯑꯁ ꯋꯥꯒꯅꯦ ꯈꯜꯂꯒ
ꯃꯦꯟ ꯍꯨꯝꯗꯣꯛ ꯍꯨꯝꯖꯤꯟꯁꯨ ꯋꯥꯕꯅꯤꯗ
ꯑꯗꯨꯗꯒꯤ ꯋꯥꯅꯅꯨꯡꯉꯥꯏꯗꯨ ꯈꯜꯂꯒꯅ ꯋꯥꯔꯗ
ꯎꯝ
ꯀꯩꯗꯧꯔꯤꯅꯣ
ꯑꯩꯁꯦ ꯀꯥꯜꯀꯨꯂꯦꯇꯔꯗ ꯍꯤꯁꯥꯞ ꯑꯃ ꯈꯣꯠꯄ
ꯍꯥꯦ
ꯄꯩꯤꯁꯥ ꯄꯝꯕ ꯈꯣꯠꯄꯤ ꯀꯥꯎꯟꯒꯤ ꯊꯕꯛ ꯑꯃ ꯇꯧꯋꯤ
ꯄꯩꯁꯥ ꯄꯥꯏ ꯃꯅꯤꯡꯦ ꯄꯩꯁꯥ ꯈꯣꯏ ꯄꯍꯔꯦꯀꯣ
ꯀꯔꯤꯌꯦ
ꯄꯩꯁꯥ ꯌꯥꯝ ꯄꯥꯏꯕꯒꯤ ꯄꯩꯁꯥ ꯈꯣꯠꯄ ꯍꯧꯔꯤꯕ
ꯄꯩꯁꯥ ꯌꯥꯝ ꯄꯥꯏꯕ ꯅꯠꯇꯦ ꯗꯤꯐꯤꯁꯤꯠ ꯆꯠꯂꯦ ꯍꯧꯖꯤꯛ ꯑꯗꯨꯒꯤ ꯀꯗꯥꯏ ꯀꯗꯥꯏꯗ ꯄꯩꯁꯥꯁꯤ ꯊꯥꯗꯕ꯭ꯔꯥ ꯍꯥꯏꯅ ꯑꯩ ꯑꯦꯀꯥꯎꯟ ꯈꯣꯜꯂ ꯂꯩꯕꯅꯦ
ꯍ ꯄ꯭ꯔꯤꯊꯤꯕꯤꯗꯕꯨꯁꯨ ꯌꯥꯝꯕꯒꯤ ꯑꯣꯏꯔꯝꯒꯅꯦ
ꯎꯝ
ꯍꯣꯠꯅꯤꯡꯉꯥꯏ ꯂꯩꯇꯦꯗ ꯑꯩꯈꯣꯏꯗꯤ ꯄꯩꯁꯥ ꯄꯥꯏꯗꯕꯅꯤꯅ
ꯑ ꯎ ꯑꯦꯀꯥꯎꯟꯁꯤꯦ ꯄꯩꯁꯥ ꯌꯥꯝ ꯇ꯭ꯔꯥꯟꯖꯦꯛꯁꯟ ꯆꯠꯈ꯭ꯔꯦ ꯂꯥꯏ ꯂꯥꯏ ꯌꯥꯝ ꯆꯠꯄ꯭ꯔꯥ ꯁꯤꯅ ꯈꯔ ꯑꯃ ꯈꯥꯡꯉꯤꯅꯉ ꯎ ꯎ ꯑꯟꯗꯣꯕꯟ ꯅꯥꯇ ꯊ꯭ꯔꯤ
ꯊꯥ ꯑꯃꯗ ꯅꯣꯏꯗꯤ ꯄꯩꯁꯥ ꯀꯌꯥ ꯑꯦꯛꯁꯄꯦꯟꯗꯤꯆꯔ ꯀꯌꯥ ꯑꯣꯏꯔꯤ ꯇꯧꯕ꯭ꯔꯥ
ꯊꯥ ꯑꯃꯗ ꯂꯤꯁꯤꯡ ꯑꯍꯨꯝ ꯆꯥꯃꯉꯥ ꯃꯔꯤ ꯑꯝ ꯆꯠꯂꯦꯗ
ꯑꯦꯛꯁꯄ꯭ꯂꯦꯟ ꯇꯧꯕ
ꯍꯣꯏ ꯑꯦꯠ ꯂꯤꯁ ꯑꯦꯠꯂꯤꯁ ꯑꯦꯠꯂꯤꯁ ꯇꯨ ꯊꯥꯎꯖꯟꯗꯤ ꯆꯠꯂꯦ ꯑꯗꯨꯝ ꯊꯥ ꯑꯃꯅꯦ
ꯌꯥꯏꯅꯦ ꯑꯗꯨꯗꯤ ꯑꯦꯛꯁꯄꯤꯦꯔꯤꯟꯁ ꯌꯥꯝ ꯆꯥꯎꯗꯦ ꯍꯥꯏꯅ ꯂꯩꯇꯗ ꯑꯗꯨꯗꯤ
ꯍꯣꯏ ꯄꯣꯀꯦꯠ ꯃꯅꯤꯀꯣ ꯑꯣꯏꯅ ꯍꯥꯏꯕꯗꯤꯦ
ꯎꯝ
ꯄꯨꯂꯞ ꯆꯥꯗꯦ ꯑꯗꯨꯒꯤ ꯄꯩꯁꯥ ꯌꯥꯝ ꯄꯥꯏꯗꯦ ꯑꯩꯈꯣꯏꯗꯤ ꯅꯪꯗꯤ ꯌꯥꯝ ꯇꯧꯔꯝꯅꯤꯅꯦ
ꯑꯦ ꯀꯥꯏꯗꯒꯤ ꯑꯩ ꯄꯦꯁꯥ ꯄꯋꯥ ꯣꯕꯨ ꯑꯦꯛꯁꯄꯦꯟꯗꯤꯆꯔꯁꯥꯎꯔꯤꯗꯤ ꯂꯤꯄꯤꯁꯤ ꯆꯂꯁꯨ
ꯑꯩ ꯇꯨ ꯃꯟꯁꯇꯤ ꯄꯩꯁꯥ ꯑꯦꯛꯁꯄꯦꯟꯗꯤꯆꯔ ꯋꯥꯟ ꯋꯤꯛ ꯐꯥꯏꯚ ꯊꯥꯎꯖꯟ ꯆꯠꯈ꯭ꯔꯦꯅꯦ ꯋꯥꯖꯔꯦ ꯍ
ꯏꯁꯁ ꯀꯩ ꯂꯩꯕꯒꯤꯔ ꯅꯨꯄꯤꯁꯤꯡꯁꯦ ꯑꯆꯥꯄꯠꯂ ꯂꯩꯕꯤꯕ
ꯈꯪꯗꯅꯦ ꯀꯥꯏ ꯀꯔꯦꯁꯤꯖꯤꯅꯥꯏ
ꯑꯠꯇ ꯑꯣꯏꯔꯣꯃꯅꯦꯅ ꯄꯤꯁꯤꯃ ꯑꯩ ꯄꯩꯁꯥ ꯂꯩꯌꯦ ꯀꯩ ꯆꯥꯅꯤꯡꯕ꯭ꯔꯥ ꯀꯥꯏꯅ ꯍꯪꯈ꯭ꯔꯒ ꯂꯩꯕꯤꯕ ꯃꯥꯜꯂꯦ ꯆꯐ
ꯃꯥ ꯗꯔꯦꯗꯤ ꯀꯩꯅꯣ
ꯑꯗꯨꯁꯨ ꯑꯣꯏꯔꯦ ꯀ ꯎꯝ ꯅꯠꯇꯦ ꯂꯩꯁꯥꯕꯤꯁꯤꯡꯒꯤ ꯑꯆꯥꯄꯠ ꯂꯩꯕꯤꯕꯒꯤ ꯃꯥꯜꯂꯦꯕ ꯑꯦꯛꯁꯄꯦꯟꯗꯤꯆꯔ ꯌꯥꯝꯕꯁꯨ
ꯍꯣꯏꯅꯦ ꯅꯪꯁꯨ ꯂꯩꯔꯝꯃꯗꯤ ꯂꯩꯕꯤꯕ ꯌꯥꯕ꯭ꯔꯥ
ꯍꯣꯏꯅꯦ ꯑꯁ ꯑꯩ ꯑꯩ ꯂꯩꯔꯗꯤ ꯍꯦꯟꯅ ꯆꯠꯀꯅꯤ
ꯍꯣꯏꯅ ꯆꯀꯅꯤ ꯑꯃꯨꯀ
ꯎꯝ ꯀꯥꯏꯁꯗꯅ ꯃꯥꯗꯩ ꯍꯥꯏꯔꯒ ꯁꯚꯦꯟ ꯊꯥꯎꯖꯟ ꯑꯩꯠ ꯊꯥꯎꯖꯟ ꯆ ꯂꯩꯅꯩ
ꯅꯨꯄꯤꯗꯤ ꯀꯣꯏꯗ꯭ꯔꯤ ꯄꯩꯁꯥꯗꯤ ꯐꯖꯅ ꯆꯠꯂꯦ
ꯑ ꯄꯤ ꯀꯋꯥꯣꯏꯗꯤ ꯀꯃꯥꯏ ꯇꯧꯅꯤ ꯏ ꯑꯗꯨꯗꯤ
ꯁꯤ ꯂꯩ ꯒꯔ ꯑꯣ ꯇꯥꯔ ꯅꯥꯁꯇ
ꯕꯦꯒꯔꯁꯨ ꯌꯥꯝ ꯏꯅꯥꯛ ꯈꯨꯟꯕ ꯕꯦꯒꯔ ꯑꯣꯏꯖꯣꯏ ꯅꯤꯖꯥꯅꯗꯤ
ꯑꯗꯥꯏꯗꯤ ꯅꯣꯍꯦ ꯅꯪ ꯊꯨꯡꯉꯥꯡ ꯉꯥꯡꯉꯤ ꯊꯟ ꯍꯟꯗ꯭ꯔꯦꯠ
ꯉꯁꯤꯁꯦ ꯅꯣꯡ ꯌꯥꯝ ꯐꯖꯅ ꯆꯨꯕꯗꯣ ꯏꯁ ꯑꯗꯨꯒꯤ ꯑꯩ ꯍꯜꯂꯛꯄ ꯀꯥꯟꯗ ꯅꯣꯡ ꯆꯨꯕ ꯑꯩꯒꯤ ꯔꯦꯟ ꯃꯐꯝ ꯌꯧꯗ꯭ꯔꯤꯉꯩꯗ ꯑꯗꯨꯒꯤ ꯗꯨꯀꯥꯟ ꯃꯅꯥꯛꯇ ꯂꯦꯞ ꯂꯦꯞꯂꯒ ꯑꯁ ꯀꯨꯏꯅ ꯂꯦꯞ ꯃꯥꯟꯕꯒꯤ ꯑ ꯆꯨꯁꯨ ꯆꯨꯁꯅꯨ ꯍꯥꯏꯅ ꯂꯥꯛꯄ ꯑꯗꯨꯒꯤ ꯂꯣꯏ ꯆꯣꯠꯈꯔꯦ
ꯀꯔꯤ ꯇꯧꯋꯦꯕ
ꯑꯁ ꯅꯪ ꯇꯥꯗꯕ ꯃꯥꯜꯂꯦ ꯉꯁꯥꯏꯗꯣ ꯅꯣꯡ ꯐꯖꯅ ꯆꯨꯑꯦꯕ
ꯎꯝ
ꯔꯦꯟ ꯌꯧꯗ꯭ꯔꯤꯉꯩꯗ ꯑꯗꯣ ꯗꯨꯀꯥꯟ ꯃꯅꯥꯛꯇ ꯂꯦ ꯂꯦꯞꯔꯒ ꯆꯨ ꯃꯟꯕꯒꯤ ꯆꯨꯔꯁꯨ ꯆꯪꯈ꯭ꯔꯒꯦ ꯍꯥꯏꯅ ꯆꯪꯕꯒꯤ ꯑꯩꯒꯤ ꯂꯣꯏꯅ ꯆꯣꯏꯈ꯭ꯔꯦ ꯑꯗꯨ ꯀꯣꯛ ꯆꯤꯛꯄ ꯍꯧꯔꯦ
ꯍꯤꯗꯥꯛ ꯆꯥꯔꯣꯅ
ꯇꯜꯂꯦ
ꯀꯔꯤꯒꯤ ꯇꯜꯂꯤꯕ
ꯍꯥꯥ
ꯀꯥꯔꯤꯒꯤ ꯇꯜꯕꯔꯣ
ꯍꯤꯗꯥꯛ ꯆꯥꯡꯉꯁꯨ ꯇꯠꯂꯦ ꯆꯥꯝꯃꯟꯕꯒꯤ ꯅꯪ ꯏꯝꯐꯥꯜꯗꯥꯗꯤ ꯅꯣꯡ ꯆꯨꯗ꯭ꯔꯣ
ꯅꯣꯡ ꯆꯨꯗꯦ
ꯉꯁꯤ ꯀꯃꯥꯏꯅ ꯅꯍꯥꯟꯗꯤ ꯁꯨꯝ ꯅꯣꯡ ꯆꯨꯑꯦ ꯍꯥꯏꯔꯒ ꯉꯁꯤꯗꯤ ꯆꯨꯗꯕ
ꯉꯁꯤꯗꯤ ꯆꯨꯗꯤ ꯑꯗꯨꯒꯤ ꯐꯤ ꯁꯨꯕꯅꯦ
ꯑꯩꯈꯣꯏ ꯃꯐꯝꯗ ꯑꯃꯨꯛ ꯆꯨꯕꯀꯣ ꯑꯁ ꯄꯨꯔꯥ ꯇꯨꯉꯥꯟꯅꯩ ꯉꯁꯤ
ꯉꯁꯤ ꯅꯣꯡ ꯁꯨꯗꯕꯑꯤ ꯐꯤ ꯁꯨꯕꯅꯦ
ꯅꯨꯡꯁꯥ ꯊꯣꯛꯄ꯭ꯔꯥ ꯑꯗꯨꯗꯤ
ꯍꯣꯏ
ꯏꯁꯤꯡꯗꯤ ꯅꯨꯡꯉꯥꯏꯕ꯭ꯔꯥ ꯅꯣ ꯑꯩ ꯃꯐꯝꯗꯤ
ꯏꯁꯤꯡ ꯇꯥꯡꯉꯤꯗꯥ
ꯑꯃꯨꯛꯀꯥ ꯂꯩꯕꯔꯥꯅꯦ ꯏꯁꯤꯡꯁꯨ
ꯏꯁꯤꯡꯁꯨ ꯂꯩꯕꯅꯤꯅ ꯑꯗꯨꯒꯤ ꯑꯩ ꯂꯩꯅꯤꯡꯗ꯭ꯔꯦ ꯃꯐꯝꯁꯦ ꯏꯁꯤꯡꯁꯨ ꯑꯃꯨꯛ ꯇꯥꯡꯕ
ꯀꯌꯥ ꯀꯌꯥ ꯍꯥꯏꯗꯤ ꯎꯀꯟꯇ꯭ꯔꯤꯕ꯭ꯌꯨꯠ ꯇꯧꯔꯒꯗꯤ ꯂꯩꯔꯝꯒꯅꯤꯅ
ꯍꯨꯝ ꯃꯄꯨꯅ ꯂꯩ ꯋꯥꯔꯗꯦꯟꯅ ꯂꯩꯗ
ꯑꯗꯨ ꯄꯩꯁꯥ ꯀꯌꯥ ꯂꯧꯒꯦ
ꯂꯤꯁꯤꯡ ꯑꯃꯔꯥ ꯀꯌꯥꯅꯣ
ꯄꯨꯜꯂꯒ
ꯂꯤꯁꯤꯡ ꯑꯃꯒ ꯀꯩꯌꯥꯔꯥ ꯂꯧꯕꯅꯦ ꯈꯪꯗꯦꯗ ꯑꯩꯁꯨꯨꯝ ꯌꯨꯝ ꯋꯥꯔꯗꯦꯟ ꯑꯗꯨꯝ ꯄꯤꯕꯅꯦ
ꯑꯗꯨ ꯅꯣꯏꯁꯨ ꯏꯁꯤꯡ ꯈꯖꯤꯛ ꯈꯖꯤꯛꯇꯣ ꯄꯥꯏꯔꯦꯅꯦ
ꯖꯤꯛꯖꯤꯛ ꯄꯥꯏꯌꯣ ꯍꯥꯏꯌꯦ ꯑꯗꯨꯅꯤ ꯀꯥꯏꯗꯒꯤ
ꯅꯪ ꯅꯪꯁꯨ ꯋꯥꯔꯅꯤꯡ ꯆꯥꯕ꯭ꯔꯥ ꯑꯗꯨꯗꯤ
ꯋꯥꯔꯅꯤꯡ ꯆꯗꯦ ꯑꯩꯗꯤ
ꯑꯩꯕꯨ ꯋꯥꯔꯅꯤꯡ ꯄꯤꯔꯗꯤ ꯃꯥ ꯅꯨꯡꯉꯥꯏꯅꯤꯅꯦ
ꯅꯪ ꯀꯩꯗꯧꯅꯤ ꯍꯥꯏꯕꯔꯥ ꯋꯥꯔꯅꯤꯡ ꯄꯤꯔꯥꯗꯤ
ꯍꯥꯏꯕꯩ ꯋꯥꯔꯅꯤꯡ ꯄꯤꯗꯦ ꯃꯥ ꯑꯣꯏꯅ ꯋꯥꯔꯅꯤꯡ ꯄꯤꯗꯝꯅꯤꯅꯦ
ꯑꯩ
ꯏꯁꯤꯡ ꯌꯥꯝ ꯏꯁꯤꯡ ꯌꯥꯝ ꯏꯁꯤꯡ ꯌꯥꯝꯁꯨ ꯄ꯭ꯔꯣꯚꯥꯏꯠ ꯇꯧꯗꯕ ꯅꯪ ꯇꯥꯟꯊꯣꯛꯎꯔꯥ ꯍꯥꯏꯅꯅꯦ
ꯇꯧꯒꯅꯤ ꯍꯣꯔꯦꯟ ꯇꯧꯒꯅꯤ ꯅꯪꯕꯨ ꯋꯥꯔꯅꯤꯡ ꯄꯤꯔꯦ ꯍꯥꯏꯅ ꯈꯜꯂꯣ ꯑꯗꯨ ꯇꯧꯔꯅꯤ ꯍꯣꯔꯦꯟ ꯀꯃꯥꯏꯅ ꯃꯥꯒꯤ ꯔꯦꯁꯄꯣꯟꯁ ꯀꯃꯥꯏ ꯇꯧꯒꯦ ꯍꯥꯏꯕꯗꯣ ꯈꯪꯅꯤꯡꯉꯦ
ꯑꯩ ꯄꯤꯒꯦ ꯍꯣꯔꯦꯟ
ꯅꯪꯣꯏ ꯋꯥꯔꯗꯦꯟꯁꯨ ꯑꯉꯥꯡ ꯑꯣꯏꯔꯧꯕꯅꯤ ꯑꯗꯨꯗꯤ ꯅꯪꯉꯣꯟꯗꯒꯤ ꯍꯦꯟꯅ ꯑꯉꯥꯡ ꯑꯣꯏꯔꯝꯒꯅꯤ
ꯑꯈꯣꯏ ꯋꯥꯔꯗꯦꯟꯔꯣ ꯑꯉꯥꯡ ꯅꯠꯇꯦꯗ ꯑꯍꯟꯅꯤꯗ ꯊꯥꯔꯇꯤ ꯐꯥꯏꯚ ꯊꯥꯔꯇꯤ ꯁꯤꯛꯁ
ꯏꯁ ꯊꯥꯔꯇꯤ ꯁꯤꯛꯁ ꯊꯥꯔꯇꯤ ꯐꯥꯏꯚꯕꯨ ꯑꯪ ꯑꯍꯟ ꯌꯥꯝ ꯑꯍꯟ ꯑꯣꯏꯔꯦ ꯍꯥꯏꯅꯤꯡꯉꯥꯏ ꯂꯩꯇꯦꯗ ꯑꯗꯨꯝ ꯀꯩ ꯍꯥꯏꯁꯤꯔꯥ ꯇꯤꯟꯅꯕ ꯌꯥꯕ ꯆꯍꯤꯅꯤ
ꯅꯪ ꯍꯥꯏꯕꯗꯤ ꯄꯥꯝꯕ ꯃꯥꯜꯂꯦꯗ ꯊꯦꯡꯅ ꯇ꯭ꯔꯦꯁꯤꯁꯀꯤ ꯅꯨꯄꯥ
ꯍꯣꯏ ꯄꯥꯝꯃꯦ ꯑꯩꯗꯤ
ꯎꯝ
ꯍꯥ
ꯌꯥꯝ ꯄꯥꯝꯕꯩ ꯋꯥꯅꯤꯅꯦ
ꯎꯝ ꯄꯥꯝꯃꯦ ꯄꯤꯌꯣ
ꯌꯥꯝ ꯄꯥꯝꯕꯒꯤ ꯋꯥꯅꯤꯅꯦ ꯅꯪꯁꯤ
ꯅꯨꯄꯥ ꯄꯤꯌꯣ
ꯅꯨꯄꯥ ꯄꯤꯌꯣ ꯍꯥꯏ ꯋꯥꯈꯟꯗꯤ ꯂꯣꯏꯅꯗꯦ
ꯄꯜꯂꯣꯏ ꯑ ꯌꯥꯝ ꯅꯨꯄꯥ ꯆꯣꯞꯄ ꯇꯥꯏꯗ ꯑ ꯇꯜꯂꯤꯍꯦ ꯅꯨꯄꯥꯁꯤꯡꯕꯨꯅꯦ ꯑꯩꯅ ꯇꯨꯒꯠꯆꯕ ꯅꯨꯄꯥꯁꯤꯡꯕꯨꯅꯦ ꯇꯨꯀꯠꯆꯕ ꯑꯩ
ꯅꯨꯄꯥ ꯌꯥꯝ ꯆꯣꯞꯄꯦ ꯅꯪ
ꯅꯪꯅꯦ ꯅꯨꯄꯤ ꯆꯣꯞꯄ ꯅꯨꯄꯤ ꯐꯖ ꯐꯖꯕ ꯌꯦꯡꯔꯒ ꯂꯩꯕꯗ ꯅꯪꯅꯦ
ꯑꯩ ꯅꯨꯄꯤꯗꯤ ꯐꯖ ꯐꯖꯕꯗꯤ ꯌꯦꯡꯕ ꯇꯥꯕꯅꯤꯅꯦ
ꯑꯗꯨ ꯅꯪꯅ ꯅꯪꯅ ꯍꯦꯜꯂꯦꯕ ꯅꯨꯄꯤ ꯆꯣꯞꯄꯗꯣ
ꯆꯂꯣꯍꯦ
ꯉꯁꯤ ꯉꯁꯤ ꯃꯄꯥꯟ ꯊꯣꯛꯇꯕ꯭ꯔꯥ ꯊꯣꯛꯑꯦ ꯍꯥꯏꯕ ꯅꯠꯇ꯭ꯔꯣ ꯊꯣꯛꯇꯦ ꯊꯣꯛꯑꯦ ꯑꯗꯨ ꯅꯨꯄꯤ ꯀꯌꯥꯗꯤ ꯀꯌꯥꯗꯤ ꯌꯦꯡꯕꯤꯈ꯭ꯔꯕ ꯑꯗꯣ
ꯅꯨꯄꯤ ꯐꯪꯗꯦꯗ ꯉꯁꯥꯏ ꯑꯌꯨꯛꯇꯤ
ꯏꯁ ꯎꯗꯤ ꯎꯔꯝꯒꯅꯤ ꯑ ꯅꯨꯄꯤ ꯀꯌꯥꯗꯤ ꯌꯦꯡꯕꯤꯈ꯭ꯔꯕꯥ ꯅꯨꯄꯤ ꯐꯖꯕ ꯑꯁ ꯑꯁꯤꯜ ꯑ ꯑꯗꯨ ꯅꯨꯄꯤꯁꯦ ꯐꯖꯩꯌꯦ ꯑꯗꯨꯁꯨ ꯅꯨꯄꯤ ꯐꯖꯩ ꯍꯥꯏꯅ ꯌꯦꯡꯕꯤꯕꯗ ꯀꯌꯥꯗꯤ ꯌꯦꯡꯈ꯭ꯔꯕ ꯍꯥꯏꯕ
ꯑꯅꯤꯒꯨꯝꯕꯗꯤ ꯌꯦꯡꯈ꯭ꯔꯦ
ꯑꯅꯤꯈꯛꯇ ꯍꯦꯜꯂꯝꯒꯅꯤ
ꯐꯖꯕ ꯎꯗ꯭ꯔꯒ ꯑꯅꯤ ꯈꯪꯇꯡꯅꯤ ꯌꯥꯝꯗꯤ ꯎꯏꯌꯦ ꯑꯗꯨ ꯐꯖꯕ ꯐꯖꯕ ꯑꯅꯤꯗ ꯎꯏꯌꯦ
ꯍꯥꯏꯒꯦꯕ ꯅꯣꯏ ꯃꯥ ꯅꯪꯅ ꯑ ꯑꯗꯨ ꯅꯨꯄꯤꯁꯤꯡꯒꯤ ꯄ꯭ꯔꯐ꯭ꯌꯨꯝꯒꯤ ꯃꯅꯝꯁꯨ ꯅꯝꯔꯒ ꯂꯩꯒ꯭ꯔꯦ ꯅꯝꯕ꯭ꯔꯥ
ꯑꯩꯒꯤ ꯃꯅꯥꯛ ꯃꯛꯗ ꯆꯠꯄꯅꯤꯅ ꯅꯝꯕ ꯇꯥꯕ
ꯑ ꯄ꯭ꯔꯐ꯭ꯌꯨꯝꯒꯤ ꯀꯩꯅꯣ ꯁ꯭ꯇꯦꯟ ꯐꯥꯎ ꯐ꯭ꯂꯦꯕ꯭ꯔꯐꯥꯎ ꯈꯪꯉꯒ ꯂꯩꯕꯗꯣ ꯑꯁ ꯉꯛꯏꯍꯦ ꯅꯪꯁꯦ
ꯆꯣꯀ꯭ꯂꯦꯠꯀꯤ ꯉꯥꯛꯇ ꯕ‌꯭ꯔꯥꯟꯁꯅꯤꯗ ꯅꯨꯄꯤꯁꯤꯡꯁꯤ ꯆꯣꯀ꯭ꯂꯦꯠꯀꯤ ꯌꯥꯝ ꯄꯥꯝꯒꯜꯂꯦ ꯚꯦꯅꯤꯜꯂꯥꯒ ꯆꯣꯀ꯭ꯂꯦꯠ ꯌꯥꯝ ꯄꯥꯝꯕꯖꯥꯠꯅꯤ
ꯅ ꯅꯦ ꯅꯪꯖꯦ
ꯏꯔꯨꯨꯔꯝꯃꯣꯏ ꯃꯣꯏꯁꯨ ꯑꯗꯨꯝ ꯀꯥꯞꯄꯗ
ꯅꯨꯄꯤ ꯌꯦꯅꯤꯉꯥꯏ ꯆꯠꯄ ꯃꯥꯜꯂꯦ ꯄꯥꯊꯣꯛꯑ ꯀꯁꯤꯅ
ꯐꯤ ꯌꯦꯡꯕꯁꯨ ꯅꯨꯡꯉꯥꯏꯕꯅꯤꯗ
ꯅꯨꯄꯤ ꯌꯦꯡꯍꯧꯗ꯭ꯔꯗꯤ ꯅꯪꯒꯤ ꯅꯨꯃꯤꯠꯇ ꯅꯨꯡꯉꯥꯏꯇꯦ ꯃꯨꯠ ꯑꯣꯐ ꯂꯩꯕ ꯃꯥꯜꯂꯦ ꯑꯦꯗꯦ ꯋꯤꯗꯥꯎꯠ ꯂꯨꯛꯀꯤꯡ ꯑꯦꯟ ꯒ꯭ꯔꯜ ꯍꯥꯏꯕꯗꯨ ꯇꯥꯔꯦꯅꯦ
ꯉ ꯉꯥꯏꯉꯗ
ꯆꯃꯦꯗ
ꯒꯦꯗ
ꯈꯪꯗꯤꯗ ꯇꯦ ꯋꯥ ꯉꯥꯡꯅꯤꯡꯉꯥꯏ ꯌꯥꯝ ꯇꯥꯏꯝ ꯃꯥꯜꯂꯦ ꯉꯪꯁꯦ
ꯆꯗꯤꯅ
ꯋꯥ ꯍꯥꯕ꯭ꯔꯥ ꯑꯗꯨꯗꯤ
ꯃꯥꯔ